ꯍꯜꯂꯣ ꯇꯥꯕ꯭ꯔꯣ ꯑꯣ ꯅꯨꯡꯉꯥꯏꯔꯤꯕꯣ ꯃꯣꯔꯅꯤꯡ ꯃꯣꯔꯅꯤꯡ ꯑꯣ
ꯕ꯭ꯔꯥꯗꯔꯗꯤ ꯀꯃꯥꯏ ꯇꯧꯔꯤꯒꯦ
ꯑꯁ ꯈꯣꯏꯒꯤ ꯑꯗꯨꯗꯣ ꯀꯩꯁꯨ ꯇꯧꯗꯦꯗ ꯑꯗꯨꯝ ꯇꯨꯝꯃꯒ ꯐꯝꯃꯒ ꯁꯤꯅꯤꯗꯥ
ꯎꯝ ꯑꯩꯁꯨ ꯁꯨꯝ ꯂꯩꯔꯤ ꯐꯝꯃꯒ ꯑꯩꯁꯨ ꯐꯝꯃꯒ ꯁꯨꯝ ꯂꯩꯔꯤ
ꯅꯨꯡꯇꯤꯒꯤꯔꯣ
ꯑꯥ
ꯑꯩꯗꯤ ꯅꯨꯡꯇꯤꯒꯤ ꯑꯗꯨꯝ ꯅꯞ ꯂꯩꯌꯦꯗꯅꯥ ꯀꯩ ꯌꯦꯟꯖꯥꯡ ꯆꯥꯔꯒꯦ
ꯑꯥ ꯆꯥꯗ꯭ꯔꯤꯗ ꯉꯁꯤꯒꯤꯗꯤ
ꯑꯣ ꯊꯦꯡꯉꯦꯍꯦ ꯆꯥꯗ꯭ꯔꯗꯤ ꯍꯧꯖꯤꯛꯐꯥꯎ
ꯑꯧ
ꯑꯈꯣꯏꯗꯤ ꯉꯁꯥꯏꯅ ꯆꯥꯔꯦꯗ
ꯎꯝ ꯍꯥꯎꯕ꯭ꯔꯣ ꯀꯃꯥꯏ ꯇꯧꯒꯦ
ꯍꯤꯟꯖꯥꯡꯁꯦ ꯑꯗꯨꯝ ꯍꯥꯎꯋꯦꯗ ꯍꯥꯎꯕ ꯕꯨꯗꯤ
ꯑꯥ
ꯃꯅꯥ ꯃꯁꯤꯡ ꯀꯩ ꯀꯩꯔꯣ ꯃꯃꯤꯡꯁꯨ ꯈꯪꯗꯦ
ꯎꯝ
ꯅꯣꯏꯗꯤ ꯀꯩ ꯊꯣꯡꯑꯒꯦ
ꯑꯧ ꯁꯨꯝ ꯉꯁꯤꯗꯤ ꯍꯥꯋꯥꯏ ꯇꯧꯔꯦ
ꯑꯣ ꯍꯋꯥꯏꯅ ꯑꯗꯨꯝ ꯍꯥꯎꯕꯅꯤꯗꯥ
ꯎꯝ
ꯊꯥꯎ ꯈꯔ ꯉꯧꯔꯒꯁꯨ ꯌꯥ ꯑꯗꯨꯅ ꯍꯛꯆꯥꯡꯒꯤꯁꯨ ꯐꯩꯗꯅ
ꯎꯝ
ꯍꯥꯔꯥꯎꯅꯥ ꯅꯣꯛꯀꯅꯤ
ꯃꯥꯅꯦ ꯃꯥꯅꯦ
ꯕꯣꯜ ꯌꯦꯡꯗꯔꯣ ꯅꯣꯏꯗꯤ
ꯕꯣꯜ ꯈꯔ ꯈꯔ ꯌꯦꯡꯏ
ꯉꯁꯤ ꯌꯦꯡꯕ꯭ꯔꯣ
ꯉꯁꯤ ꯌꯦꯡꯉꯦ ꯑꯌꯨꯛꯇꯣ ꯑꯥꯔꯖꯦꯟꯇꯤꯅꯥꯒꯤꯗꯨ
ꯉꯝꯈꯤ ꯃꯥꯟꯂꯦꯅꯦ ꯑꯗꯣ ꯑꯩꯗꯤ ꯌꯦꯡꯗꯦꯗ ꯍꯧꯒꯠꯄ ꯉꯝꯗ꯭ꯔꯦꯕ ꯀꯗꯥꯏꯗꯒꯤ ꯄꯨꯡ ꯑꯍꯨꯝ ꯃꯈꯥꯏꯗ
ꯎꯝ
ꯍꯧꯒꯠꯄ ꯉꯝꯗ꯭ꯔꯦ ꯊꯦꯡꯅ ꯁꯨꯝ ꯇꯨꯝꯕꯥꯅꯤꯅꯥꯀꯣ
ꯎꯝ ꯃꯥꯅꯦ ꯃꯥꯅꯦ
ꯎꯝ ꯀꯩꯀꯩ ꯇꯧꯔꯅꯤ ꯉꯁꯤꯗꯤ
ꯉꯁꯤꯗꯤ ꯀꯩꯁꯨ ꯇꯧꯅꯤꯡꯉꯥꯏ ꯂꯩꯇꯦꯗꯥ ꯉꯁꯤꯗꯤ ꯄꯣꯊꯥꯕ ꯍꯥꯏꯗꯨꯅꯤ
ꯄꯣꯊꯥꯔꯣ ꯄꯣꯊꯥꯔꯣ ꯑꯩꯗꯤ ꯑꯗꯨꯝ ꯅꯨꯡꯗꯤꯒꯤ ꯄꯣꯊꯥꯏꯗ
ꯌꯨꯝꯗ ꯂꯩꯕꯖꯨ ꯑꯗꯨꯝ ꯋꯥꯏꯅꯦ
ꯃꯥꯅꯦ
ꯅꯨꯡꯁꯥꯁꯨ ꯀꯟꯅ ꯁꯥꯕꯅꯤ ꯅꯣꯡꯁꯨ ꯆꯨꯗꯕꯅꯤ ꯀꯥꯏꯗꯒꯤ ꯅꯣꯡꯁꯤ ꯉꯁꯥꯏ ꯈꯔ ꯆꯨꯔꯛꯄꯅꯦ ꯑꯗꯣ ꯆꯨꯒꯗ꯭ꯔꯅ ꯈꯟꯕꯅꯦ ꯈꯤꯇꯪ ꯆꯨꯔꯒ ꯆꯠꯈ꯭ꯔꯤꯅꯦ ꯑꯃꯨꯛꯀ ꯃꯤꯅꯤꯠ ꯃꯉꯥ ꯐꯥꯎ ꯁꯨꯔꯝꯅꯦ ꯑꯍꯨꯝ ꯐꯥꯎ ꯁꯨꯔꯝꯗꯦ ꯍꯥꯏꯕ ꯀꯩꯅꯣ ꯈꯪꯗꯦ ꯍꯟꯗꯛ ꯃꯔꯛ
ꯑꯗꯨꯅꯦ ꯅꯣꯡ ꯅꯣꯡ ꯈꯤꯇꯪ ꯅꯣꯡ ꯈꯤꯇꯪ ꯇꯥꯔꯒꯗꯤ ꯅꯨꯡꯉꯥꯏꯒꯗꯧꯕꯅꯦ
ꯎꯝ ꯑꯨꯛꯕꯤꯁꯨ ꯍꯥꯎꯕꯅꯦ ꯑꯗꯨꯗꯣ ꯇꯥꯎꯔꯒ ꯑꯁ ꯈꯪꯗꯦ ꯂꯥꯏ ꯂꯥꯢ ꯍꯔꯥꯎꯗꯤ ꯐꯗꯣꯏꯕ ꯂꯥꯏ ꯍꯔꯥꯎꯗꯤ ꯑꯗꯨꯝ ꯅꯣꯡ ꯆꯨꯏꯗꯅ
ꯎꯝ ꯃꯥꯅꯦ
ꯎꯝ ꯍꯟꯗꯛ ꯃꯔꯛꯁꯤ ꯂꯥꯏ ꯍꯔꯥꯎꯗꯁꯨ ꯑꯗꯨꯝ ꯃꯥꯜꯂꯤꯅꯦ ꯂꯥꯏ ꯍꯔꯥꯎꯗꯤ ꯑꯗꯨꯝ ꯆꯨꯒꯜ ꯂꯦꯕ
ꯈꯪꯗ꯭ꯔꯦꯗ
ꯕ꯭ꯔꯗꯔꯗꯤ ꯁꯥꯏꯗ ꯂꯩꯕ꯭ꯔꯣ ꯀꯥꯏ ꯗꯦꯜꯂꯤꯗ ꯂꯩꯕ꯭ꯔꯣ ꯀꯩꯅꯣꯗ ꯂꯩꯕ꯭ꯔꯣ ꯁꯤ ꯍꯥꯁꯗ ꯂꯩꯕ꯭ꯔꯣ ꯕꯦꯗꯤ ꯗ ꯂꯩꯕ꯭ꯔꯣ ꯀꯥꯏ ꯂꯩꯒꯦ ꯍꯂꯣ ꯇꯔ꯭ꯕꯣ
ꯇꯥꯔꯦ ꯇꯥꯔꯦ ꯍꯥꯏꯔꯛꯑꯣ
ꯎꯝ ꯕꯦꯂꯤꯗ ꯂꯩꯕꯔ ꯀꯥꯏꯖ ꯂꯩꯒꯦ
ꯑꯩꯔꯣ ꯅꯪ ꯕꯦꯂꯤꯗ ꯍꯥꯏꯇꯥꯔꯦꯅꯦ ꯑꯗꯨꯝ ꯇꯥꯔꯦ ꯏꯝꯐꯥꯜꯁꯨ ꯌꯧꯗ ꯆꯤꯡ ꯁꯨ ꯌꯧꯗ ꯃꯌꯥꯏꯗꯅꯤꯗ ꯑꯩꯈꯣꯢ ꯈꯨꯜ ꯑꯃ ꯂꯩꯕ ꯑꯗꯨꯒꯤꯅꯤ
ꯎꯝ
ꯈꯪꯗ꯭ꯔꯦ ꯅꯨꯡꯁꯥ ꯁꯥꯃꯟꯕꯩ ꯁꯤꯒꯦ ꯇꯧꯔꯦ
ꯎꯝ
ꯎꯝ
ꯍꯣꯔꯦꯟ ꯕꯣꯜ ꯑꯃꯩꯛ ꯂꯩꯕ꯭ꯔꯥ
ꯍꯣꯔꯦꯟꯁꯦ ꯍꯣꯔꯦꯟ ꯂꯩꯕꯅꯤ ꯉꯁꯤꯗꯤ ꯃꯣꯔꯣꯛꯀꯣꯒ ꯀꯔꯤꯒꯅꯣ ꯁꯦ ꯀꯩꯅꯣꯗ ꯀꯩꯅꯣꯗ ꯄꯨꯡꯁꯦ ꯈꯪꯗꯦꯅ ꯑꯍꯤꯡꯗ ꯂꯩꯏꯔꯝꯒꯗꯧ ꯃꯥꯜꯂ ꯔꯥꯎꯟ ꯑꯣꯐ ꯁꯤꯛ ꯁꯤꯛꯁꯇꯤꯟ ꯂꯩꯔꯝꯗꯧ ꯃꯥꯜꯂꯦ ꯉꯁꯤꯗꯤ
ꯁꯤꯛꯇꯤꯟ ꯌꯧꯔꯦ ꯍꯥꯏꯅꯦ ꯊꯥꯔꯇꯤ ꯇꯨꯗꯤ ꯂꯣꯏꯈ꯭ꯔꯦ ꯍꯥꯏꯅꯦ ꯉꯁꯤꯅ ꯂꯣꯏꯕ꯭ꯔꯥꯁꯨ ꯈꯪꯗꯦ
ꯑ ꯉꯁꯤꯅ ꯂꯣꯢꯔꯦ ꯊꯥꯔꯇꯤ ꯇꯨ
ꯍꯣꯔꯦꯟ ꯑꯃꯨꯛ ꯁꯤꯁꯇꯤꯟ
ꯑꯝ꯫
ꯐꯖꯔꯔꯕꯅꯤꯗ ꯍꯧꯖꯤꯛꯇꯤ꯫
ꯑꯧ꯫
ꯉꯝꯅꯤꯡꯉꯥꯏ ꯂꯣꯏ ꯁꯥꯟꯅꯕꯅꯦꯕ ꯍꯧꯖꯤꯛꯇꯤ꯫
ꯎꯝ꯫
ꯑꯁ ꯀꯥꯟꯗ꯭ꯔꯦꯅ ꯇꯤꯂꯥꯏꯈꯣꯝꯕꯤ ꯌꯥꯝꯕꯒꯤ ꯑꯁ ꯍꯥꯒꯠꯆꯕꯅ ꯂꯣꯏꯔꯦ꯫ ꯑꯩ ꯀꯩꯗꯅꯣꯝ ꯄꯥꯏꯔꯨꯕꯒꯤ ꯇꯋꯦꯜꯗ ꯀꯣ ꯐꯤꯔꯣꯜ ꯑꯗꯨꯝ ꯌꯥꯗ꯭ꯔꯦꯅꯦ꯫
ꯎꯝ꯫
ꯉꯥꯥꯔꯥꯡꯁꯦ ꯏꯔꯨꯕ ꯂꯣꯏꯔꯒ ꯀꯩꯁꯨ ꯇꯧꯗꯕꯅꯦꯕ ꯇꯧꯋꯦꯜꯗ ꯑꯗꯨꯝ ꯄꯥꯏꯔꯨꯕꯗ ꯁꯥꯒꯠꯆꯕ ꯑꯁ ꯂꯣꯏꯔꯦꯍꯦ ꯃꯥꯏꯗꯒ ꯂꯣꯏ ꯆꯥꯏꯔꯦ꯫ ꯍꯧꯖꯤꯐꯥꯎ ꯌꯥꯗ꯭ꯔꯤꯅꯦ ꯐꯠꯇ꯭ꯔꯤꯅꯦ ꯍꯧꯖꯤꯐꯥꯎ꯫ ꯃꯥꯅꯤ꯫ ꯎꯝ꯫
ꯎꯝ꯫
ꯑꯁ ꯈꯪꯗ꯭ꯔꯦꯗ ꯇꯧꯔꯤꯁꯦ꯫
ꯎꯝ꯫
ꯍꯧꯖꯤꯛꯀꯥꯟꯁꯦ ꯊꯕꯛ ꯏꯪꯈꯥꯡꯗꯤ ꯀꯃꯥꯏ ꯀꯃꯥꯏ ꯇꯧꯔꯤꯒꯦ?
ꯑ ꯊꯕꯛ ꯏꯪꯈꯥꯡꯗꯤ ꯑꯗꯨꯝ ꯇꯧꯔꯦꯗ ꯑꯥ ꯂꯧ ꯁꯨꯕ ꯌꯥꯗꯦꯕ ꯑꯗꯨꯒꯤ꯫
ꯎꯝ꯫ ꯑꯗꯨꯗꯤ ꯂꯧꯁꯦ ꯀꯃꯥꯏꯅ ꯇꯧꯔꯤꯒꯦ ꯑ
ꯎꯗꯕꯗꯅ꯫
ꯍꯣꯏ ꯅꯣꯡꯁꯤ ꯏꯇꯥ ꯇꯥꯗ꯭ꯔꯦꯅꯦ꯫ ꯂꯧꯗꯤ ꯎꯗꯦ꯫
ꯑꯣ꯫
ꯑꯗꯩ ꯅꯣꯡꯁꯤ ꯏꯇꯥ ꯇꯥꯗꯦꯅꯤ ꯀꯃꯥꯏꯅ ꯇꯧꯔꯤꯖꯅꯣ ꯒ꯭ꯌꯥꯟ ꯇꯥꯗꯦ꯫ ꯀꯔꯝꯅꯕꯨ ꯆꯥꯗꯣꯔꯤꯕꯅꯣ ꯈꯪꯗꯦ꯫
ꯍꯟꯗꯛ ꯃꯔꯁꯦ ꯑꯁ ꯌꯥꯗꯧ ꯃꯥꯟꯗ꯭ꯔꯦꯅꯦ ꯅꯣꯡ ꯅꯣꯡ ꯃꯇꯝꯅꯦꯕ ꯍꯧꯖꯤꯛ ꯅꯣꯡ ꯁꯨꯞꯆꯨ ꯆꯨꯗꯦ꯫
ꯃꯥꯅꯦ꯫
ꯀꯗꯥꯥꯏꯔꯗꯤ ꯍꯧꯖꯤꯛꯇꯀꯤ꯫ ꯏꯁꯤꯡ ꯂꯩꯇ꯭ꯔꯗꯤ ꯌꯥꯗ꯭ꯔꯦ꯫
ꯎꯝ꯫
ꯕꯤꯠꯀ ꯂꯣꯏ ꯇꯦꯛꯑꯦ꯫
ꯑꯣ꯫
ꯌꯥꯎꯔꯝ ꯇꯗꯤ ꯑꯥ ꯊꯥ ꯑꯃ ꯑꯅꯤ ꯈꯛꯇꯅꯤꯗꯅ ꯋꯥꯕ ꯑꯗꯨꯒ, ꯑꯥ ꯆꯍꯤ ꯆꯍꯤ ꯆꯨꯞꯄꯒꯤ ꯑꯗꯨꯝ ꯆꯥꯕ ꯌꯥꯏꯅ ꯂꯧꯗꯤ ꯎꯔꯗꯤ꯫
ꯎꯝ꯫
ꯎꯝ ꯆꯦꯡꯒ ꯍꯧꯖꯤꯛꯇꯤ ꯇꯥꯡꯕꯅꯦ ꯑꯁ ꯂꯩꯕ ꯉꯝꯃꯔꯣꯏꯕ ꯑꯗꯨꯒꯤ ꯂꯧ ꯎꯗ꯭ꯔꯗꯤ ꯌꯥꯗ꯭ꯔꯦ
ꯎꯝ
ꯑꯁ ꯃꯥꯗꯦ
ꯑꯁ ꯈꯪꯗꯦ ꯇꯧꯔꯤꯁꯦ
ꯎꯝ ꯃꯔꯨꯞꯁꯤꯡꯗꯣ ꯎꯝ
ꯍꯜꯂꯣ
ꯑꯣ ꯑꯥ ꯑꯥꯏ ꯇꯥꯏ
ꯀꯃꯥꯏ ꯀꯃꯥꯏ ꯑ ꯀꯔꯤ ꯀꯔꯤ ꯑꯈꯣꯏꯒꯤ ꯀꯩꯅꯣ ꯗꯤ ꯑ ꯑꯗ꯭ꯋꯥꯏꯗꯗꯤ ꯀꯃꯥꯏ ꯀꯃꯥꯏ ꯐꯤꯕꯝ ꯂꯩꯔꯤꯒꯦ
ꯑ ꯑꯗꯨꯝ ꯌꯥꯝ ꯅꯨꯡꯉꯥꯏꯔꯤꯗ ꯀꯩꯁꯨ ꯇꯧꯗꯦꯗ ꯎꯝ
ꯁꯦꯐ ꯑꯣꯏꯌꯦ ꯑꯗꯨꯝ
ꯑꯣ
ꯑ ꯁꯦꯐ ꯑꯣꯏꯕꯁꯤꯅꯀꯣ
ꯎꯝ
ꯌꯥꯗ꯭ꯔꯦꯗ ꯇꯧꯔꯤꯁꯤ
ꯒ꯭ꯌꯥꯟ ꯇꯥꯏ ꯀꯣꯏꯕꯒꯗꯤ ꯆꯠꯊꯣꯛꯇ꯭ꯔꯣ
ꯑꯩꯔꯣ
ꯑꯥ
ꯀꯣꯏꯕꯕꯨ ꯍꯥꯏꯕ
ꯍꯣꯏ
ꯑꯣ ꯑꯗꯨꯝ ꯃꯔꯛ ꯃꯔꯛꯇ ꯆꯠꯂꯦꯗ ꯁꯨꯝ ꯂꯩꯕ ꯅꯨꯡꯉꯥꯏꯇ꯭ꯔꯀꯥꯟꯗ ꯎꯝ ꯅꯨꯡꯊꯤꯜꯗ ꯑꯗꯨꯒꯨꯝꯕꯗ ꯆꯠꯂꯦꯗ ꯍꯨꯖꯤꯛꯇꯤ ꯆꯠ ꯆꯜ ꯆꯠꯇꯦꯗ ꯅꯨꯡꯁꯥ ꯁꯝ
ꯍꯣꯏ ꯍꯧꯖꯤꯛꯇꯤ ꯆꯠꯐꯝꯁꯦ ꯂꯩꯇ꯭ꯔꯦꯗ
ꯎꯝ
ꯀꯣꯏꯕ ꯌꯥꯕ ꯅꯨꯡꯉꯥꯏꯕ ꯃꯐꯝꯁꯨ ꯂꯩꯇ꯭ꯔꯦ
ꯎꯝ ꯑ ꯅꯨꯡꯊꯤꯜ ꯅꯨꯡꯊꯤꯜꯒꯨꯝꯕ ꯃꯝꯃꯒꯨꯝꯕꯖꯦꯀꯣ ꯆꯩꯔꯥꯎꯆꯤꯡꯗꯣ ꯀꯥꯕ ꯅꯨꯡꯉꯥꯏꯔꯅꯤꯅꯦ ꯈꯪꯕ꯭ꯔꯥ ꯆꯩꯔꯥꯎꯆꯦ ꯑꯣ ꯑꯗꯨꯗ ꯀꯥꯕ ꯅꯨꯡꯉꯥꯏꯅꯦꯕ
ꯑꯁ ꯃꯤꯁꯨ ꯆꯤꯜꯂꯦ ꯑꯗꯨꯗ
ꯑꯁ ꯅꯨꯡꯊꯤꯜ ꯑꯣꯏꯈ꯭ꯔꯗꯤ ꯑꯗꯨꯝ ꯆꯤꯟꯕꯅꯦ ꯎꯝ ꯃꯤ ꯆꯠꯅꯕꯅꯦꯕ ꯑꯗꯨꯗ ꯅꯪꯁꯨ ꯆꯠꯂꯨꯨꯔꯕꯣ
ꯑꯩꯁꯨ ꯆꯠꯂꯨꯔꯦ
ꯃꯇꯣꯟ ꯐꯥꯎꯗꯤ ꯀꯥꯕ ꯉꯝꯕ꯭ꯔꯣ
ꯑꯗꯨꯝ ꯉꯝꯕꯅꯤꯗ
ꯎ ꯑꯗꯨ ꯀꯥ ꯀꯥꯔꯁꯨ ꯀꯩꯁꯨ ꯀꯥꯟꯅꯗꯕꯅꯤꯗ ꯋꯥꯅꯤꯡꯉꯥꯏꯅꯤ
ꯎꯝ ꯍꯣꯏ
ꯎꯝ ꯅꯣꯡꯃ ꯑꯩꯁꯨ ꯆꯠꯄꯀꯣ ꯑꯁ ꯅꯣꯡ ꯑꯦ ꯅꯨꯡꯁꯥ ꯌꯥꯝ ꯁꯥꯕ ꯑꯗꯨꯒꯤ ꯆꯠꯇ꯭ꯔꯦꯕ ꯑ ꯆꯠꯇꯤ ꯆꯠꯄꯅꯦꯕ ꯐꯥꯔꯁ ꯐꯥꯔꯁ ꯐ꯭ꯂꯣꯔ ꯍꯥꯏꯕ꯭ꯔꯥ ꯑꯗꯨꯗꯤ ꯆꯠꯂꯦ ꯑꯗꯨꯏꯐꯥꯎ ꯌꯧꯔꯤꯕ ꯃꯤꯁꯨ ꯑꯝꯇ ꯂꯩꯇꯦ ꯏꯃꯥꯟꯅꯕ ꯈꯔꯒ ꯃꯔꯤ ꯃꯉꯥ ꯇ ꯆꯠꯄ ꯑꯗꯨꯒꯤ ꯑꯦꯁ ꯃꯤꯌꯥ ꯂꯩꯇꯕꯅꯤꯅ ꯑꯗꯨꯝ ꯍꯟꯈ꯭ꯔꯦꯕ ꯅꯨꯡꯁꯥꯁꯨ ꯁꯃꯟꯕꯩꯀꯣ ꯆꯠꯄ ꯌꯥꯗꯦ
ꯎ
ꯑꯗꯨꯏꯅꯦ ꯁꯇꯤꯟ ꯐꯥꯎ ꯄꯨꯔꯗꯤ ꯑꯗꯨꯝ ꯆꯠꯕ ꯌꯥꯕ ꯑꯗꯨꯁꯨ ꯄꯨꯗꯦ ꯀꯥꯏꯗꯒꯤ
ꯍꯣꯏ ꯈꯪꯗꯦ ꯇꯧꯔꯤꯁꯦ
ꯎꯝ
ꯀꯥꯅ ꯑꯁ ꯀꯗꯥꯏꯗꯒꯤ ꯋꯥꯁꯨ ꯋꯥꯔꯦꯗ ꯍꯧꯖꯤꯛꯀꯥꯟꯁꯤ ꯍꯤꯡꯕꯁꯨ ꯌꯥꯝ ꯄꯣꯠ ꯆꯩꯁꯨ ꯃꯃꯜ ꯂꯣꯏ ꯇꯥꯡꯉꯕꯅꯤꯅꯀꯣ
ꯑꯧ ꯑꯗꯨꯝ ꯇꯥꯡꯈ꯭ꯔꯕꯅꯦ
ꯎꯝ ꯃꯥꯏꯊꯣꯛꯄ ꯉꯝꯗ꯭ꯔꯦꯗ
ꯌꯥꯝꯅ ꯅꯨꯡꯉꯥꯏꯊꯣꯛꯄ ꯅꯠꯇ꯭ꯔꯥ
ꯑꯣ
ꯕꯖꯥꯔꯁꯦ ꯏꯃꯨꯡ ꯀꯌꯥ ꯂꯩꯒꯦ ꯃꯤ
ꯈꯔꯣ
ꯑꯥ
ꯃꯔꯤ ꯃꯉꯥ ꯅꯊꯟꯗ ꯂꯩꯔꯣ ꯅꯠꯇ꯭ꯔꯒꯅ
ꯑꯩꯁꯨ ꯑꯈꯣꯏꯒꯤ ꯑ ꯑꯈꯣꯏꯁꯨ ꯃꯤ ꯃꯔꯤ ꯂꯩ
ꯑꯣ
ꯏꯃꯥ ꯑꯐꯕ
ꯆꯥꯛ ꯆꯥꯗ꯭ꯔꯤ ꯕꯗꯔꯗꯤ ꯎꯝ
ꯆꯥꯔꯦ ꯆꯥꯔꯦ ꯍꯣꯏ ꯉꯁꯤ ꯌꯦꯟꯗꯦꯝ ꯇꯥꯏ ꯅꯣꯏꯗꯤ
ꯏꯔꯣꯝꯕ ꯏꯔꯣꯝꯕ ꯆꯥꯔꯦ ꯏꯔꯣꯝꯕ ꯆꯥꯔꯦ ꯍꯥꯏꯔꯣ
ꯑꯁ ꯀꯩꯝ ꯅꯣꯏ ꯑꯩ ꯑꯩꯅ ꯍꯥꯏꯗꯤ ꯅꯣꯏꯒꯤ ꯀꯩ ꯍꯤꯟꯖꯥꯡ ꯆꯥꯔꯒꯦ ꯍꯥꯏꯕꯅꯤꯅꯦ
ꯑꯩꯒꯤ ꯆꯥꯗ꯭ꯔꯤꯗ ꯉꯜꯂꯤꯌ‌ꯦꯅ ꯆꯥꯗ꯭ꯔꯤ ꯊꯣꯡꯕꯨꯗꯤ ꯍꯋꯥꯏ ꯍꯋꯥꯏꯕꯨꯗꯤ ꯊꯣꯡꯉꯦ ꯑꯗꯣ ꯉꯜꯂꯤꯕ ꯆꯗ꯭ꯔꯤ ꯍꯋꯥꯏ ꯑꯣꯏꯅ ꯊꯣꯡꯖꯜꯂ‌ꯦ
ꯍꯋꯥꯏꯅ ꯑꯗꯨꯝ ꯍꯥꯎꯕꯅꯤꯗ ꯅꯨꯡꯇꯤꯒꯤꯁꯨ ꯆꯥꯕ ꯌꯥꯕꯅꯤ ꯆꯥꯕ ꯕꯨꯗꯤ ꯑꯗꯨ ꯅꯨꯡꯇꯤꯒꯤ ꯆꯥꯃꯜꯂꯗꯤ ꯆꯅꯤꯡꯗꯕꯅ‌ꯦ ꯏꯟꯖꯥꯡꯁꯨ ꯑꯗꯨꯝ ꯄ‌ꯦꯟ ꯆꯦꯟꯖ ꯇꯧꯒꯗꯕꯅꯦꯕ ꯆꯥꯕ ꯈꯛꯇ ꯑꯗꯨꯝ ꯆꯥꯏ ꯆꯥꯕ ꯈꯛꯇ ꯑꯗꯨꯝ ꯆꯥꯔꯗꯤ ꯌꯥꯗꯦꯕ
ꯑ ꯆꯨꯝꯃꯦ